ꯒꯗ ꯃꯣꯔꯅꯤꯡ
ꯑꯥ ꯇꯃꯒ ꯂꯕꯨꯣ
ꯁꯀꯦ
ꯐ ꯐꯦ
ꯅꯪꯗꯦ
ꯑꯩꯅ ꯑꯃꯨꯛ ꯑꯦ ꯅꯝ ꯇꯕ
ꯊꯧꯒꯠꯇ꯭ꯔꯤꯕꯣ ꯍꯥꯏꯁꯤꯕ
ꯍꯝ
ꯍꯧꯒꯠꯇ꯭ꯔꯤꯕꯣ
ꯍꯧꯣꯡꯗꯤ ꯍꯧꯒꯠꯂꯤ ꯐꯃꯨꯡꯗꯒꯤꯩ ꯍꯧꯒꯠꯇ꯭ꯔꯤꯗꯨꯅꯤ ꯇꯅ
ꯃꯥꯂꯦꯕ ꯅꯐꯣꯟꯗꯣ ꯌꯥꯝ ꯐ꯭ꯔꯦꯁ ꯑꯣꯏꯗꯦꯕ
ꯑ
ꯀꯔꯤꯒꯤ ꯌꯥꯎ ꯊꯦꯡꯤꯡꯅꯣ
ꯑ ꯉꯔꯥꯡ ꯂꯥꯏ ꯍꯔꯥꯎꯕ ꯌꯦꯡꯉꯨꯕ ꯑꯗꯨꯒꯤ ꯊꯦꯡꯉꯕ ꯂꯥꯏ ꯍꯔꯥꯎꯕ ꯄꯨꯡ ꯑꯃ ꯑ ꯑꯗ ꯍꯥꯏ ꯌꯦꯡꯉꯨꯣꯏ
ꯑꯠꯆꯥ ꯑꯩꯅꯗꯤ ꯕꯣ ꯌꯦ ꯉꯥꯏꯔꯛꯇꯣꯏ ꯃꯥꯜꯂꯦ ꯑꯗꯨꯒ ꯑꯣꯟꯅ ꯇꯥꯏꯅꯔꯦ
ꯎꯝ ꯀ
ꯑꯗꯨꯗꯤ ꯆꯥꯛꯁꯨ ꯆꯥꯔꯝꯈꯤꯔꯣꯏꯅꯦ ꯇꯨꯝꯕꯅꯤꯅ
ꯑꯣ
ꯂꯥꯏ ꯍꯔꯥꯎꯕ ꯉꯔꯥꯡ ꯂꯩꯕ꯭ꯔꯥꯅꯦ
ꯑ ꯁꯤ ꯑꯥ ꯂꯥꯏ ꯍꯥꯏꯔꯛꯑꯣ ꯉꯥ
ꯀꯕ
ꯣꯕꯤ ꯌꯦꯉꯕ꯭ꯔꯣ
ꯏ ꯑ ꯌꯦꯡ ꯌꯦ
ꯅꯍꯥꯟꯁꯨ ꯌꯦꯡꯗꯦ ꯅꯠꯇ꯭ꯔꯒ ꯉꯔꯥꯡ ꯇꯥꯡ ꯌꯦꯡꯗꯕ꯭ꯔꯣ
ꯑꯣ ꯉꯔꯥꯡ ꯉꯔꯥꯡꯅ ꯅꯨꯡꯉꯥꯏꯕ ꯃꯥ ꯃꯉꯅꯤ ꯆꯟ ꯃꯅ ꯃ ꯂꯣꯏꯗꯣꯏꯁꯦ ꯍꯪꯁꯂꯦꯅꯦ ꯑꯗꯨ ꯆꯔꯅꯤ ꯍꯔꯥꯎꯒꯗꯕ ꯃꯣꯏ ꯂꯥꯛꯑ ꯍꯔꯥꯎꯒ
ꯑꯆꯥ ꯀꯔꯤ ꯅꯨꯃꯤ ꯂꯣꯏꯒꯅꯤꯕ
ꯑ ꯍꯌꯦꯡ ꯑꯣꯏꯗꯤ
ꯍꯌꯦꯡ ꯂꯣꯏꯈ꯭ꯔꯗꯤ ꯄꯥꯝꯃꯨꯔꯅꯤꯅꯦ
ꯑ ꯂꯣꯏꯕ ꯉꯁꯅ ꯋꯥꯥꯏ ꯃ ꯂꯣꯏ ꯍꯦ ꯂꯤꯂꯥꯏ ꯍꯔꯥꯎꯕ ꯌꯦꯡꯕꯁꯦ ꯃꯤ ꯌꯥꯝ ꯌꯥꯝꯅ ꯌꯦꯡꯕꯁꯦ
ꯍꯣꯏ ꯂꯣꯏꯔꯅꯤ ꯉꯁꯤ ꯇꯥꯡꯅꯦ ꯇꯧꯔꯒ ꯍꯣꯏ ꯌꯦꯡꯅꯔꯝꯗꯣꯏꯗꯣ ꯂꯥꯏ ꯍꯔꯥꯎꯕꯗꯗꯤ ꯀꯩ ꯀꯩ ꯇꯧꯒꯦ ꯅꯣꯏꯗꯤ
ꯍꯔꯥꯎ ꯍꯧꯁꯦ ꯍꯥꯟꯅ ꯃꯣꯏ ꯈꯨꯟꯒꯤ ꯀꯃꯤꯇꯤꯅ ꯃꯥꯏꯕꯅ ꯎꯝ ꯃꯐꯝ ꯃꯐꯝꯗ ꯂꯥꯏ ꯈꯦꯠꯅꯕꯩ ꯃꯇꯨꯡ ꯏꯟꯅ ꯃꯣꯏ ꯀꯩꯅꯣꯗꯨ ꯈ ꯑꯗꯨꯝ ꯈꯦꯠꯅꯩ
ꯖꯒꯣꯏꯣꯏꯒꯁꯗ꯭ꯔꯣ
ꯆꯥꯏ ꯂꯍꯥꯛ ꯂꯣꯏꯔꯀꯥꯟꯗ ꯑꯥꯏꯇꯦꯝ ꯁꯒꯨꯝꯕ ꯑꯉꯥꯡ ꯃꯆꯥꯒꯤꯋꯥꯏꯠ ꯁꯥꯍꯜꯂꯦ ꯑ ꯑꯗꯨꯒ ꯃꯥꯏꯕꯤꯈꯩꯅ ꯁꯥꯏꯁꯤꯅ ꯄꯨꯡ ꯃꯉꯥ ꯃꯈꯥꯏ ꯇꯔꯨꯛ ꯑꯋꯥꯏ ꯃꯉꯥ ꯃꯈꯥꯏ ꯑꯗꯨꯋꯥꯏꯗ ꯍꯧꯈꯦꯔ ꯈꯔ ꯉꯟꯅ ꯍꯧꯔꯒꯦ ꯑꯗꯩ ꯑꯗꯨꯝ ꯖꯒꯣꯏ ꯁꯥꯕ ꯁꯥꯕꯅꯤꯅ ꯄꯨꯡ ꯑꯃ ꯃꯈꯥꯏꯃꯨꯛ ꯆꯥꯂꯅꯤ ꯑꯗꯨꯒ ꯑꯃꯨꯛ ꯍꯜꯂꯣ ꯂꯖꯤ ꯊꯧꯔꯝ ꯍꯥꯏꯗꯨꯗ ꯑꯗꯨꯝ ꯄꯥꯡꯊꯣꯛꯄꯗ ꯄꯨꯡ ꯑꯅꯤꯃꯨꯛ ꯆꯪꯉꯦ ꯍꯣꯏꯦꯕꯗ
ꯎꯝ ꯎꯝ
ꯂꯥꯏꯒꯤ ꯊꯣꯔꯛꯃꯗꯤ ꯁꯤꯗꯩꯗ ꯂꯥꯏ ꯄꯨꯕ ꯀꯥꯏꯅ ꯂꯩꯌꯦ ꯄꯣꯠ ꯆꯩ ꯃꯌꯥꯝ ꯄꯥꯏꯔꯒ ꯊꯥꯡ ꯆꯠꯄ
ꯑꯠ ꯑꯩ ꯑꯗꯨꯝ ꯇꯥꯏ ꯑꯗꯣ ꯐꯖꯅꯗꯤ ꯌꯦꯡꯗ꯭ꯔꯤ
ꯑ ꯌꯦ ꯅꯨꯡꯉꯥꯏꯕꯅꯦ ꯑꯗꯨꯝ ꯍꯥꯏꯗꯤꯅꯦ ꯃꯥꯏꯕ ꯃꯥꯏꯕꯤꯗꯨꯅ ꯑꯦꯟꯇꯔꯇꯦꯟꯃꯦꯟ ꯑꯣꯏꯔꯦ ꯁꯤꯗꯤ ꯑꯗꯨꯝ ꯅꯨꯡꯉꯥꯏꯔꯦ ꯏꯟꯇꯔꯇꯦꯟꯃꯦꯟ ꯑꯣꯏꯔ ꯍꯥꯏꯗꯤ ꯑꯩꯈꯣꯏꯗ ꯅꯨꯡꯉꯥꯏ ꯍꯥꯏ
ꯌꯦꯡꯒꯦ ꯅꯣꯡꯃꯗꯤ ꯑꯩꯁꯨ ꯌꯦꯡꯗ꯭ꯔꯤ ꯑꯩꯗꯤ
ꯂꯣꯏꯕ ꯅꯨꯃꯤꯠꯅ ꯍꯦꯜꯂꯦ ꯅꯨꯡꯉꯥꯏꯔꯣꯏꯁꯦ ꯂꯣꯏꯕ ꯅꯨꯃꯤꯠꯇꯅ ꯍꯦꯜꯂꯦ
ꯅꯤꯅꯦ ꯑꯗꯨꯗꯤ ꯅꯨꯡꯉꯥꯏꯗꯣꯏꯁꯦ
ꯑꯥ ꯍ ꯑꯗꯨꯅꯨꯡꯉꯦ
ꯅꯪ ꯀꯝꯄ ꯏꯁꯇ꯭ꯤꯠ ꯆꯠꯂꯅꯤꯅꯦ ꯇꯧꯔꯤꯁꯤꯕꯣ
ꯑ ꯇꯧꯗꯦ
ꯅꯣꯏ ꯃꯃꯥꯈꯣꯏꯗꯤ ꯍꯧꯒꯠꯂꯝꯃꯒ ꯆꯥꯛ ꯆꯥꯕꯒ ꯂꯣꯏꯔꯝꯃꯅꯤꯅ
ꯑꯃꯥ ꯝꯕꯅꯤ ꯄꯨꯡꯃꯄ ꯀꯥꯁꯂꯕꯅ ꯆ ꯆꯄ ꯋꯥꯒ ꯀꯩ ꯆꯔ
ꯐꯃꯨꯡꯒꯤ ꯑꯣꯅꯔꯁ ꯑꯣ ꯑꯣꯏꯅ ꯂꯩꯔꯤꯅꯤꯅꯦ
ꯑꯥꯎ ꯑ ꯑꯣ ꯏ ꯃꯥꯥꯏ
ꯁꯟꯗꯦꯅꯤꯅ
ꯁꯟꯗꯦꯅꯤꯅ ꯍꯧꯒꯠꯇ꯭ꯔꯦ ꯑꯥꯎ ꯆꯗꯦꯅꯤꯅ
ꯁꯟꯗꯦꯗ ꯏꯅꯨꯡ ꯅꯨꯡꯉꯥꯏꯔꯦ ꯊꯕꯛ ꯂꯩꯇꯕꯒꯤ
ꯑꯥꯎꯗ ꯅꯨꯡꯉꯥꯏ
ꯀꯏꯊꯣꯛꯑꯣꯏꯔꯣ ꯅꯪ ꯑꯁꯤ
ꯑ
ꯌꯨꯝꯗ ꯑꯗꯨꯝ ꯂꯩꯅꯤꯌꯦ
ꯑꯥ
ꯌꯨꯝꯗ ꯑꯗꯨꯝ ꯂꯩꯗꯣꯏꯔꯕ
ꯌꯨꯝꯗ ꯂꯩꯇꯦ ꯂꯩꯕꯨꯗꯤ ꯚꯔꯥꯗ ꯂꯩꯌꯦ
ꯑꯣ
ꯀꯣꯆꯤꯡꯦ ꯀꯇꯝꯕꯗꯤ
ꯑꯠꯆꯥ ꯑꯠꯆꯥ ꯑꯩꯅꯗꯤ ꯌꯨꯝꯗ ꯂꯩꯕ ꯃꯥꯜꯂꯨꯔꯦ
ꯑꯥ ꯌꯨꯝꯗ ꯂꯩꯇꯦꯗ ꯁꯣꯝ ꯂꯥꯛꯀꯅꯤ ꯌꯥꯃꯅꯤ ꯏꯁꯩ
ꯑꯗꯨ ꯑꯗꯨꯗꯤ ꯀꯅꯥꯅ ꯆꯥꯛ ꯊꯣꯡꯕ꯭ꯔꯣ ꯅꯪꯅ ꯊꯣꯡꯗꯣꯏꯔꯥ ꯍꯣꯔꯦꯟ
ꯑꯥ ꯑꯩꯅ ꯊꯣꯡꯒꯦꯗꯣꯏꯅꯤꯅꯦ
ꯑꯆꯥ ꯌꯥꯝꯁꯤ ꯕ ꯋꯥꯔꯤꯔꯤꯅꯤꯅꯦꯗꯨꯣꯁꯤꯁ
ꯑ ꯁꯤꯕ ꯉꯥꯛꯇꯅꯤꯗꯦ
ꯎꯝ ꯑꯩꯗꯤ ꯅꯪ ꯌꯨꯝꯗ ꯂꯩꯔꯦꯒ ꯍꯣꯔꯦꯟ ꯍꯣꯔꯦꯟ ꯊꯣꯛꯑꯒ ꯆꯥꯕ ꯈꯛꯇꯔꯥ ꯈꯜꯂꯨꯔꯒ
ꯑꯥꯎ ꯆꯥꯛ ꯊꯣꯡꯗꯅꯤꯅ ꯆꯥꯛꯄꯗꯤꯃꯦꯒꯁꯨ ꯈꯔ ꯇꯨꯡ
ꯀꯔꯤ ꯃꯊꯦꯜ ꯊꯣꯡꯗꯣꯏꯔꯤꯕ
ꯁꯋꯥꯏ ꯇ ꯆꯂꯅꯤ
ꯍꯋꯥꯁ ꯃꯆꯦ ꯂ ꯀ
ꯑꯥ ꯥꯏ ꯍꯣꯏꯗꯕꯥꯥꯏ
ꯎꯝ ꯋꯦꯗꯔ ꯅꯨꯡꯉꯥꯏꯕ꯭ꯔꯣ ꯍꯥꯏꯁꯤꯕꯣ ꯅꯣꯡꯁꯥ ꯁꯥꯗꯕ꯭ꯔꯣ
ꯍ ꯁꯥꯗ
ꯑꯣ ꯅꯨꯡꯉꯥꯏꯔꯑꯝꯅꯤ ꯑꯗꯨꯗꯤ
ꯍ ꯍ
ꯅꯨꯡꯉꯥꯏꯔꯦ ꯑꯗꯨꯗꯤ ꯎꯝ
ꯁꯪꯗꯨꯗ ꯃꯇꯝꯗꯨ ꯍꯧꯈꯤꯕꯣ ꯉꯔꯥꯡ ꯅꯨ ꯆꯍꯤ ꯆꯍꯤ ꯉꯄ꯭ꯔ ꯈꯜꯂꯦ ꯑꯗꯨ ꯣꯏꯗꯕ ꯄꯔꯦ
ꯖꯨꯟ ꯍꯥꯏꯔꯣ
ꯍꯧꯖꯤꯛ ꯖꯨꯟ ꯅꯠꯇ꯭ꯔꯣ ꯖꯨꯂꯥꯏ ꯖꯨꯂꯥꯏꯖꯟ ꯑꯣꯏꯈꯦꯀꯣ ꯂꯗꯥꯥꯏꯜ ꯂ ꯑꯣꯏꯦꯔ
ꯅꯪ ꯂꯥꯏꯔꯤꯛ ꯄꯥꯕꯗꯒ ꯊꯥ ꯀꯥꯎꯕ ꯑꯣꯏꯔꯝꯅꯤ
ꯑ ꯑꯩ ꯄꯥꯕ ꯃ
ꯂꯥꯏꯔꯤꯛ ꯌꯥꯝ ꯄꯥꯔꯝꯅꯤꯗ ꯅꯣꯏꯗꯤ
ꯃꯌꯥꯝ ꯄꯥꯋ ꯋꯥꯏꯅ ꯃꯌꯥꯝ ꯄꯥꯏꯌꯦꯅ ꯈꯪꯗꯗꯤ ꯀꯥꯟꯅꯗꯦꯗ ꯑꯥ
ꯑꯩꯈꯣꯏꯗꯤ ꯂꯥꯏꯔꯤꯛꯁꯨ ꯄꯥꯅꯤꯡꯗ꯭ꯔꯦꯕ ꯌꯥꯝ ꯇꯥꯟꯈ꯭ꯔꯦꯕ
ꯂꯥꯏꯔꯤꯛꯁꯦ ꯈꯪꯗꯦꯗ ꯄꯥꯅꯤꯡꯗꯤ ꯄꯥꯅꯤꯡꯗꯕꯅꯤ ꯋꯥ ꯋꯥꯕꯅꯤ ꯋꯥꯕ ꯍꯥꯏꯗꯨ ꯇꯨꯡꯒꯤ ꯈꯜꯂ ꯄꯥꯗ ꯌꯥꯗꯦꯅ ꯄꯖ ꯋꯥ
ꯅꯪꯗꯤ ꯀꯃꯥꯏꯅ ꯇꯧꯋꯦ ꯅꯪꯒꯤ ꯏꯁꯇꯥꯗꯤꯗꯣ ꯄꯨꯡ ꯅꯨꯡꯗꯥꯡꯗꯅ ꯄꯥꯕ ꯅꯨꯡꯉꯥꯏꯕ꯭ꯔꯥ ꯅꯨꯡꯊꯤ ꯑꯌꯨꯛꯇꯅ ꯄꯥ ꯅꯨꯡꯉꯥꯏꯕ꯭ꯔꯥ
ꯍꯣꯏ ꯅꯨꯡꯉꯥꯏꯕꯗꯤ ꯑꯌꯨꯛꯇ ꯅꯨꯡꯉꯥꯏꯕꯅꯤꯅ ꯑ ꯍꯧꯗꯤꯤ ꯍꯧꯒꯠꯇꯀꯦ ꯍꯧꯖꯤꯛ ꯀꯥꯏꯗ
ꯑꯁ ꯑꯩꯗꯤ ꯑꯩꯗꯣ ꯍꯧꯒꯠꯄ ꯉꯝꯗꯤꯌꯦ
ꯑꯥ ꯉꯟꯅ ꯇꯨꯝꯃꯗꯤ ꯉꯟꯅ ꯍꯧꯒꯠꯄꯅꯤꯗ ꯊꯦꯡꯅ ꯇꯨꯝꯃꯗꯤ ꯊꯦꯡꯅ ꯍꯧꯒꯠꯂꯦ ꯑꯈꯄ ꯉꯝ ꯇ ꯍꯥꯏꯖꯦ ꯁ ꯍꯥꯏꯅꯕꯤ ꯊꯝꯈꯤꯗ ꯇꯥꯏꯅꯗ
ꯎꯝ ꯅꯪ ꯅꯣꯔꯦꯟꯗ ꯂꯩꯕꯅꯤꯅ ꯃꯃꯥ ꯑꯩꯈꯣꯏꯅ ꯑꯍꯥꯎ ꯑꯍꯥꯎꯕ ꯀꯩꯀꯥ ꯊꯥꯔꯛꯑꯕꯅꯤꯅ ꯅꯣꯡ ꯐꯨꯗꯣꯛꯇꯦ
ꯊꯥꯔꯛꯇꯦꯗ ꯑꯩꯅ ꯍꯥꯏꯗꯉꯩ ꯊꯥꯔꯛꯇꯦꯗ
ꯍꯥꯏꯌꯣ ꯉꯥ ꯑꯀꯪꯕ
ꯑꯥꯎ ꯉ ꯀꯔꯝꯕ ꯀꯨꯏꯅ ꯊꯝꯅꯤ ꯌꯥꯗꯦꯗ ꯅꯨꯃꯤꯅꯤ ꯍꯨꯝꯅꯤꯖꯦꯟ ꯆ ꯑꯩ ꯊꯨ ꯇꯥꯊꯦꯗꯅ ꯀꯥꯡꯥꯡꯁꯣꯏ ꯊꯣꯡꯑꯝꯗꯥꯏꯗ ꯉ ꯂꯩꯅ ꯆꯥꯏ
ꯎꯝ ꯅꯪꯗꯤ ꯀꯔꯤ ꯃꯊꯦꯜꯅ ꯑꯅꯝꯕ ꯆꯥꯏ
ꯑꯁ ꯍꯋꯥꯏ ꯇꯥꯔꯦꯗꯅ ꯍꯋꯥꯏ ꯀꯪꯊꯛ ꯑꯌ ꯑꯌꯨꯕ ꯈꯣꯗꯤ ꯑꯩꯒꯤ ꯍꯋꯥꯏ ꯑꯗꯨꯝ ꯆꯥꯕꯅꯤꯅ ꯍꯋꯥꯏꯅꯤ ꯌꯥꯝ ꯌꯥꯝꯃꯦ ꯅꯨꯃꯤꯗꯥꯡꯗ ꯈꯛꯇꯪ ꯍꯟꯖꯥꯡ ꯍꯣꯡ ꯆꯥꯏ ꯅꯨꯃꯤꯗꯥꯡꯗ ꯀꯥꯡꯈꯣꯏꯒꯨꯝꯕ ꯉꯥꯒꯨꯝꯕ ꯌꯦꯡꯒꯨꯝꯕ ꯆꯥꯕ
ꯍꯋꯥꯏꯅꯥꯏ ꯏꯁꯝ ꯁꯝꯕ
ꯑꯝꯅꯤ ꯆꯃꯦ
ꯄꯣꯠ ꯇꯧꯔꯛꯄꯗ ꯌꯥꯝ ꯂꯥꯏꯌꯦꯕ
ꯑꯥ ꯍꯋꯥꯏꯁꯦ ꯃꯈꯜ ꯃꯈꯜ ꯂꯩꯗꯨꯗꯤ
ꯑꯦ ꯆꯥꯛ ꯊꯣꯡꯕꯁꯨ ꯎ ꯃꯊꯥ ꯑꯃꯅꯤꯅꯦ ꯀꯔꯤ ꯌꯦꯟꯁꯥꯡ ꯊꯣꯡꯁꯤꯒꯦ ꯈꯟꯕꯗ
ꯃꯥꯅꯤ ꯃꯥꯅꯤ ꯃꯊꯥꯟ ꯑꯪꯀꯁ ꯂꯣꯏ ꯌꯥꯎꯗ ꯌꯥꯕ ꯄꯣꯠꯇ
ꯍꯣꯏ ꯆꯥꯛꯄꯗꯤ ꯌꯥꯝ ꯂꯥꯏꯅ ꯊꯣꯡꯉꯅꯤ ꯑꯗꯨ ꯌꯦꯟꯁꯥꯡ ꯊꯣꯡꯕꯁꯦ ꯑꯁ ꯍꯟꯖꯤꯟ ꯍꯟꯖꯤꯟ ꯆꯥꯗꯣꯏꯕ ꯌꯦꯟꯁꯪꯁꯨ ꯆꯥꯅꯤꯡꯗꯦ
ꯎ ꯆꯥꯅꯤꯡꯗꯝ ꯆꯥꯅꯤꯡꯗꯝ ꯃꯤꯅꯤꯒ ꯇꯁꯂꯅꯤꯉꯔꯣ ꯑꯥ ꯍꯋꯥꯏ ꯈꯨꯊꯣꯡ ꯀꯥꯁꯦ ꯃꯥꯟꯗꯦ ꯑꯃꯨꯛ ꯁꯣꯛ ꯇꯧꯉꯤ ꯑꯃꯨꯛꯅ ꯊꯥꯎ ꯊꯣꯡꯖꯅꯤ ꯂꯩ ꯊꯣꯡꯈꯜ ꯂꯩ ꯁꯤ ꯉꯥꯔꯤꯌꯦ ꯃ ꯍꯥꯥꯞ ꯅ ꯀꯥꯔꯤ ꯃꯨ ꯍꯥꯥꯞ ꯑꯣꯏꯣꯏ ꯇ ꯍꯥꯎꯉꯦꯉꯔꯤ ꯍꯥꯥꯎꯞꯄꯒꯅꯨ
ꯑ ꯖꯥꯠ ꯖꯥꯠꯅꯦꯈꯣꯏꯁꯨ ꯇꯧ ꯋꯥꯔꯝꯃꯤꯗꯣ ꯀꯩꯁꯨ ꯖꯥꯠ ꯖꯥꯠꯅꯤ ꯇꯧꯔꯤꯁꯦ
ꯑ ꯄꯨꯡ ꯀꯌꯥ ꯇꯨꯝꯃ ꯄꯨꯡ ꯀꯌꯥ ꯍꯧꯒꯠꯂꯤꯕ ꯅꯪꯅ ꯑꯩꯕꯨꯗꯤ ꯉꯔꯥꯡ ꯑꯃꯗ ꯇꯨꯝꯃꯒ ꯁꯤ ꯑꯇꯦꯒꯦ
ꯑꯩ ꯉꯔꯥꯡꯗꯣ ꯄꯨꯡ ꯑꯍꯨꯝ ꯑꯅꯤꯔꯥ ꯇꯣꯝꯃꯦ ꯑꯩꯁꯨ ꯐꯣꯟ ꯃꯦꯠꯄꯗ
ꯆꯤꯡꯉꯦꯍ ꯉꯔꯥꯡ ꯅꯠꯇ꯭ꯔꯦ ꯄꯨꯡ ꯑꯍꯨꯝ ꯑꯅꯤꯗꯤ
ꯑꯍꯣꯏ ꯉꯁꯤ ꯑꯗꯨꯒꯅꯦ ꯑꯌꯨꯛ ꯄꯨꯡ ꯇꯔꯨꯛꯇ
ꯁ ꯑꯗꯨꯗꯤ ꯍꯛꯆꯥꯡꯁ ꯐꯖꯔꯝꯃꯅꯤ
ꯍꯣꯏ ꯀꯩꯅꯣꯅꯦ ꯇꯨꯝꯕꯁꯨ ꯉꯝꯗꯕ ꯑꯩꯅ ꯐꯣꯟꯁꯦ ꯑꯗꯨꯝ ꯃꯤꯠꯂ ꯂꯩꯕ
ꯑ ꯑꯗꯨꯗꯤ ꯇꯨꯝꯕ ꯌꯥꯗ꯭ꯔꯅꯤꯗ ꯐꯣꯟ ꯑꯗꯨꯝ ꯌꯦꯡꯉꯒꯗꯤ
ꯑꯍꯣꯏ ꯑꯗꯣ ꯋꯥꯁꯔꯨꯝ ꯆꯠꯅꯤꯡꯂꯥꯛꯄꯒꯤ ꯋꯥꯁ ꯟ ꯆꯠꯄ ꯈꯣꯠꯄ ꯇꯧꯕꯗ
ꯑꯣ ꯑ ꯑꯥ ꯑꯥ
ꯑꯗꯨꯅꯦꯗꯅ
ꯑꯗꯨꯀꯥꯟꯅ ꯇꯨꯝꯕꯗꯤ ꯐꯕꯅꯤꯗ ꯑꯗꯨꯃꯥꯏꯅ ꯁꯨꯝ ꯇꯧꯔꯗꯤ ꯍꯛꯆꯥꯡ ꯁꯣꯛꯇ ꯁꯣꯛꯄꯅꯤ
ꯑꯁ ꯄꯨꯡ ꯕꯥꯔꯣ ꯇꯥꯕ ꯈꯪꯗꯦ ꯄꯨꯡ ꯕꯥꯔꯣꯗꯤ ꯑꯗꯨꯝ ꯇꯥꯔꯅꯤ
ꯑꯥ
ꯑꯗꯨꯗꯤ ꯐꯣꯟ ꯃꯦꯠꯄꯗ ꯑꯗꯨꯝ ꯄꯨꯡ ꯑꯅꯤ ꯑꯍꯨꯝ ꯇꯥꯕꯗꯤ ꯌꯥꯝ ꯂꯥꯏꯑꯕ
ꯑꯣ
ꯅꯦ
ꯑꯩꯕꯨꯗꯤ ꯎꯃꯦꯟꯗꯗꯤ ꯉꯪꯒ ꯇꯨꯃꯤꯡ ꯇꯔꯥ ꯃꯈꯥꯏꯗꯩꯅ ꯇꯔꯥꯃꯥꯊꯣꯏ ꯐꯥꯎꯕꯒꯤ ꯇꯔꯥꯃꯥꯊꯣꯏ ꯃꯈꯥꯏ ꯏꯁꯥꯕꯗꯣ ꯇꯨꯝꯃꯦꯦ
ꯍꯣꯏ
ꯑꯗꯨ ꯇꯨꯝꯅꯤꯡꯗꯁꯨ ꯑꯗꯨꯝ ꯇꯨꯝꯁꯤꯟꯕ ꯑꯗꯨꯝ ꯌꯥꯍꯂꯦ ꯏꯁꯩꯒꯨꯝꯕ ꯂꯤꯂꯥꯒꯨꯝꯕ ꯋꯥꯔꯤꯒꯨꯝꯕ ꯑ ꯏꯁꯩꯒꯨꯝꯕ ꯂꯤꯂꯥꯒꯨꯝꯕ ꯋꯥꯔꯤꯒꯨꯝꯕ ꯇꯥꯕ ꯇꯥꯔꯀꯥꯟꯗ ꯑꯗꯨꯝ ꯇꯨꯝ ꯌꯥꯕꯅꯦꯕ
ꯍꯣꯏ ꯑꯩꯗꯣ ꯍꯟꯗꯛ ꯃꯅꯤꯄꯨꯔꯤꯒꯤ ꯃꯨꯚꯤꯒꯨꯝꯕ ꯀ꯭ꯔꯥꯏꯝ ꯃꯨꯚꯤꯒꯨꯝꯕ ꯑꯦꯛꯁꯄ꯭ꯂꯦꯟ ꯇꯧꯋꯦꯗꯅ ꯑꯗꯨꯗꯣ ꯊꯥꯔꯒ ꯑꯗꯨꯝ ꯇꯨꯝꯗꯅꯦ ꯑꯩꯁꯨ
ꯎꯝ
ꯋꯥꯔꯤꯗꯤ ꯂꯣꯏꯔ ꯂꯩꯔꯝꯗꯣꯏꯅꯦ ꯍꯣꯔꯦꯟ ꯃꯦꯀꯞ ꯊꯣꯛꯂꯛꯄꯗ
ꯎꯝ
ꯅꯪꯁꯨ ꯍꯧꯒꯠꯂꯗꯣꯏꯔꯣ
ꯁꯤꯗꯤ ꯆꯥꯛ ꯊꯦꯡ ꯆꯥꯏ
ꯉꯁꯤꯗꯤ ꯇ ꯇꯥꯟ ꯇꯨꯝꯒꯦ ꯍꯥꯏꯗ
ꯑ
ꯌꯥꯏ ꯌꯥꯏ ꯑꯗꯨꯁꯨ ꯌꯥ ꯀꯥꯔꯒ ꯇꯨꯝꯍꯧꯔꯣ
ꯑꯣ ꯑꯣ ꯌꯥꯕꯗꯤ ꯀ
ꯍꯒꯠꯂꯣ ꯍꯣꯒꯠꯂꯣ ꯌꯥꯝ ꯇꯨꯝꯕ ꯌꯥꯗꯦ ꯁꯥꯇ꯭ꯔꯥꯅ
ꯍꯧꯒꯜꯂꯨꯀꯨ ꯀꯨꯏꯅ ꯇꯨꯝꯕ ꯌꯥꯗꯦ
ꯑꯣ